ꯍꯂꯣ ꯍꯜꯂꯣ
ꯎꯝ ꯍꯜꯂꯣ ꯅꯨꯡꯉꯥꯏꯔꯤꯕ꯭ꯔꯣ
ꯑ ꯉꯥꯏꯔꯤꯌꯦ ꯁꯣꯝꯗꯤ
ꯑꯩꯁꯨ ꯅꯨꯡꯉꯥꯏꯔꯤꯌꯦ ꯆꯥꯛꯇꯤ ꯆꯥꯔꯕꯣ ꯑꯥꯎ ꯆꯥꯔꯦ ꯑꯍ ꯅꯣꯏꯗꯤ ꯀꯔꯤ ꯏꯟꯁꯥꯡ ꯆꯥꯕ꯭ꯔꯣ
ꯑꯥ ꯑꯩꯈꯣꯏꯁꯦ ꯀꯥꯡꯁꯣꯏꯅꯦ ꯑꯗꯒꯤ ꯑꯃꯦꯠꯄꯅꯦ ꯀꯥꯉꯧꯅꯦ ꯇꯧꯔꯒ ꯆꯥꯏ ꯉꯁꯤꯗꯤ
ꯑꯣ ꯆꯝꯔꯒ ꯍꯥꯎꯕꯗꯨꯅꯤꯅꯦ ꯅꯈꯣꯏꯒꯤ ꯃꯊꯦꯜꯁꯤꯡ ꯑꯁꯤꯗꯤ
ꯍꯣꯏ ꯑꯗꯨꯝ
ꯎꯝ ꯑꯩꯈꯣꯁꯨ ꯑꯍꯤꯡ ꯌꯥꯝ ꯆꯝꯃꯦ ꯗꯥꯜ ꯏꯟꯁꯥꯡ ꯑꯃ ꯑꯗꯨꯒ ꯃꯣꯔꯣꯛ ꯃꯦꯞꯄꯒ ꯉꯔꯥꯡ ꯏꯟꯁꯥꯡ ꯈꯔ ꯂꯦꯝꯍꯧꯕꯗꯣ ꯑꯗꯨꯒ ꯑꯗꯨꯝ ꯆꯥꯔꯦ ꯑꯩꯈꯣꯏꯁꯦ ꯅꯣꯢꯗꯤ ꯄꯨꯡ ꯀꯌꯥꯗ ꯆꯥꯛ ꯆꯥꯕ꯭ꯔꯣ ꯑꯥꯍ
ꯃꯤꯌꯥꯝ ꯂꯩꯕ ꯃꯥꯜꯂꯦꯀꯣ
ꯍꯣꯏ ꯃꯤ ꯌꯥꯝ ꯂꯩꯌꯦ ꯅꯈꯣꯏꯗꯤ
ꯢꯊꯟꯗ ꯂꯩꯌꯦ ꯀꯩ ꯆꯥꯛꯇꯣ ꯊꯦꯡꯅ ꯆꯥꯌꯦ
ꯑꯣ ꯑꯣ ꯑꯣ ꯑꯣ ꯎꯝ ꯑꯩꯁꯨ ꯑꯗꯨꯝ ꯊꯦꯡꯉꯦꯗ ꯉꯟꯅ ꯎꯝ ꯉꯟꯅ ꯆꯥꯕꯁꯨ ꯂꯩꯌꯦ ꯊꯦꯡꯅ ꯆꯥꯕ ꯃꯇꯝꯁꯨ ꯂꯩꯌꯦ ꯑꯗꯨꯕꯨ ꯥ ꯑꯥ ꯃꯤ ꯈꯔꯗꯤ ꯉꯟꯅ ꯆꯥꯏ ꯑꯩꯅ ꯊꯦꯡꯅꯀꯣ ꯊꯦꯡꯅ ꯆꯥꯏ ꯑꯩꯗꯤ
ꯑꯗꯨꯝ ꯊꯕꯛ ꯂꯩꯇꯕꯅꯤꯅꯀꯣ ꯑꯗꯨꯝ ꯂꯩꯕꯅꯤꯅ ꯊꯦꯡꯅ ꯆꯥ ꯍꯧꯒꯠꯄꯁꯨ ꯀꯨꯏꯗ꯭ꯔꯤ ꯉꯔꯥꯡ ꯕꯣꯜ ꯌꯦꯡꯕ ꯅꯨꯡꯉꯥꯏꯃꯟꯗꯅ
ꯑꯣ ꯅꯪꯁꯨ ꯕꯣꯜ ꯌꯦꯡꯕ꯭ꯔꯥ
ꯍꯣꯏ
ꯑꯥ ꯑꯩꯁꯦ ꯎꯝ ꯕꯣꯜ ꯁꯤꯗꯤ ꯑꯩ ꯄꯥꯛ ꯌꯦꯡꯗ꯭ꯔꯦ ꯑꯩꯁꯦ ꯌꯦꯡꯗꯤ ꯌꯦꯡꯅꯤꯡꯕ ꯑꯗꯨꯕꯨ ꯑꯉꯥꯡ ꯎꯝ ꯑꯉꯥꯡ ꯆꯦꯟꯕꯒꯤꯀꯣ ꯑꯗꯨꯒꯤ ꯑꯩ ꯌꯦꯡꯕ ꯐꯪꯗ꯭ꯔꯦ ꯄꯥꯛ ꯅꯪꯗꯤ ꯑꯥ ꯀꯔꯤ ꯂꯥꯏꯔꯤꯛ ꯇꯝꯂꯤꯕ꯭ꯔꯣ ꯅꯠꯇ꯭ꯔꯒ ꯀꯔꯤ ꯇꯧꯔꯤꯕ꯭ꯔꯣ ꯅꯪꯗꯤ
ꯑꯩꯗꯤ ꯊꯕꯛ ꯇꯧꯋꯦ
ꯑꯣ ꯀ꯭ꯔꯤ ꯊꯕꯛ ꯔꯥ
ꯑꯥ ꯅꯔꯁꯀꯤ ꯑꯣꯏꯕꯅꯦ
ꯑꯣ ꯑꯥ ꯐꯩꯌꯦꯅꯦ ꯑꯗꯨꯗꯤꯀꯣ
ꯑꯁ ꯊꯕꯛꯇꯤ ꯑꯩꯈꯣꯏꯁꯦ ꯅꯨꯡꯇꯤꯒꯤ ꯆꯠꯇꯕꯅꯤꯅ ꯑꯃꯨꯛ ꯃꯨꯛ ꯌꯨꯝꯗ ꯑꯗꯨꯝ ꯐ꯭ꯔꯤꯗ ꯂꯩꯌꯦ
ꯎꯝ ꯐꯩꯌꯦ ꯐꯩꯌꯦ ꯌꯥꯝꯅ ꯐꯕ ꯄ꯭ꯔꯣꯐꯦꯁꯟꯅꯦ ꯋꯥꯗꯤ ꯋꯥꯕ ꯀꯣ ꯑꯗꯨꯕꯨ ꯎꯝ ꯋꯥꯗꯤ ꯋꯥꯔꯁꯨ ꯑꯗꯨꯝ ꯕ꯭ꯂꯦꯁꯤꯡꯁꯦ ꯌꯥꯝ ꯂꯩꯕꯅꯤꯗ ꯑꯩꯈꯣꯏꯒꯤ ꯄ꯭ꯔꯣꯐꯦꯁꯟꯁꯦ
ꯈꯪꯅꯕꯅꯦ ꯆꯪꯈꯔ꯭ꯕꯅꯦ ꯑꯁ ꯁꯥꯎꯅꯤꯡ ꯁꯥꯎꯅꯤꯡꯕ ꯃꯌꯥꯝ ꯊꯦꯡꯅ ꯈꯔꯖꯥꯠꯅꯤ
ꯑꯍꯥ ꯑꯍꯥ ꯑꯩꯈꯣꯏ ꯎꯝ ꯀꯖꯤꯟ ꯈꯣꯏꯁꯨ ꯑꯁꯤꯒ ꯄ꯭ꯔꯣꯐꯦꯁꯟꯗ ꯂꯩꯕ ꯌꯥꯎꯋꯦ ꯌꯥꯝ ꯃꯈꯣꯏꯅ ꯋꯥꯕꯁ ꯅꯨꯡꯁꯤꯕ ꯗꯥꯏꯠ ꯗ꯭ꯌꯨꯇꯤꯒꯨꯝꯕ ꯂꯩꯗꯅꯀꯣ
ꯍꯣꯏ
ꯆꯦꯟꯕ ꯀꯥꯟꯗꯁꯨ ꯅꯥꯏꯠ ꯗ꯭ꯌꯨꯇꯤ ꯂꯩꯕꯗꯤ ꯃꯇꯝ ꯄꯤꯕ ꯉꯝꯗ꯭ꯔꯒ ꯑꯗꯨꯝ
ꯍꯣꯏ ꯃꯥꯅꯦ ꯑꯁ ꯋꯥꯕꯅꯦ ꯑꯁꯤ ꯊꯕꯛ ꯁꯨ
ꯎꯝ
ꯆꯠꯅꯤꯡꯗ꯭ꯔꯁꯨ ꯎꯄꯥꯏ ꯂꯩꯇꯦ ꯅꯔꯤꯛꯇꯤ ꯑꯗꯨꯝ ꯆꯠꯄ ꯇꯥꯕꯅꯦ
ꯍꯣꯏ
ꯑꯁ ꯈꯪꯗꯦꯗ ꯇꯧꯔꯤꯁꯦ ꯊꯕꯛꯅꯦ ꯑꯁ ꯇꯧꯔꯛꯄ꯭ꯔꯅꯦ ꯖꯥꯣꯛ ꯑꯣꯏꯅ ꯑꯃꯨꯝ ꯇꯧꯅꯤꯡꯉꯦ ꯋꯥꯔꯦ
ꯍ ꯑꯦ ꯀꯔꯏ ꯐꯩꯅꯦ ꯃꯤꯅ ꯌꯥꯝꯅ ꯌꯥꯝꯅ ꯂꯨꯛ ꯑꯞ ꯇꯧꯕ ꯄ꯭ꯔꯣꯐꯦꯁꯟꯅꯦꯗ
ꯍꯣꯏ ꯑꯗꯨ ꯃꯗꯤ ꯑꯣꯏꯗ
ꯎꯝ
ꯋꯥꯕꯗꯣꯕ ꯑꯩꯈꯣꯏꯅ ꯋꯥꯕꯁꯤꯗ ꯉꯥꯡꯅꯕ ꯌꯥꯗꯕ ꯃꯇꯥꯡꯗ
ꯍꯣꯏ ꯍꯣꯏ ꯋꯥꯔꯝꯒꯅꯤꯅꯦ ꯋꯥꯗꯨ ꯋꯥꯔꯝꯒꯅꯤ
ꯑ
ꯑꯗꯣ ꯅꯪꯒꯤꯗꯃꯛ ꯀꯔꯤꯔꯣ ꯋꯥꯔꯁꯨ ꯗꯁꯤꯡꯁ ꯌꯥꯝꯅ ꯀꯩꯅꯣ ꯂꯩꯒꯅꯤ ꯍꯥꯏ ꯅꯪ ꯑꯗꯨ ꯈꯜꯂꯒ ꯋꯥꯈꯟꯗꯣ ꯈꯔ ꯀꯩꯅꯣ ꯇꯧꯊꯣꯛꯑꯣꯪ ꯍꯔꯥꯎꯊꯣꯛꯑꯣ ꯋꯥꯈꯜꯗꯣꯀꯣ
ꯍꯣꯏ ꯑꯗꯨꯃꯥꯟ
ꯃꯤꯗꯤ ꯃꯤꯗꯤ ꯄ꯭ꯔꯣꯐꯦꯁꯟ ꯑꯗꯨꯃꯥꯏꯅ ꯀꯩꯅꯣ ꯂꯩꯗꯅ ꯗꯦꯖꯤꯛꯅꯦꯁꯟꯒꯨꯝꯕ ꯑꯩꯈꯣꯏꯒꯤ ꯊꯕꯛꯀꯤ ꯑꯁꯤꯒꯨꯝ ꯊꯕꯛ ꯇꯧꯋꯦ ꯍꯥꯏꯗꯕ ꯂꯩꯔꯒ ꯂꯩꯕ ꯃꯤꯁꯤ ꯌꯥꯝ ꯆꯥꯛꯄꯅꯦ ꯃꯤꯅ ꯑꯁꯤ ꯑꯣꯏꯔꯦ ꯑꯁꯤꯁꯨ ꯑꯣꯏꯔꯦ ꯍꯥꯏꯔꯗꯤꯀꯣ ꯌꯥꯝ ꯂ ꯇꯥꯛꯇꯧꯔ ꯅꯈꯣꯏꯒꯤ ꯃꯐꯝꯗꯨ ꯌꯥꯝ ꯐꯝ ꯌꯦꯡꯉꯒ ꯂꯩꯕ ꯃꯤ ꯌꯥꯝ ꯂꯩꯅꯦꯕ
ꯃꯥꯅꯦ ꯈꯔꯗꯤ ꯇꯕꯛ ꯐꯪꯗꯕꯒꯤ ꯉꯥꯏꯇꯥꯕꯨ ꯁ ꯌꯥꯝꯌꯥꯝ ꯂꯩ ꯑꯩꯈꯣꯏꯅ ꯑꯃꯨꯛꯀ ꯇꯧꯈ꯭ꯔꯕꯅꯤꯅ ꯍꯣꯏ ꯊꯕꯛꯇꯣ ꯀꯃꯥꯏꯅ ꯇꯧꯋꯦ ꯍꯥꯏꯕꯗꯣ ꯂꯣꯏꯅ ꯈꯪꯉꯕꯅꯤꯅ ꯑꯃꯨꯛꯀ ꯇꯧꯅꯤꯡꯉꯛꯇꯕꯗꯣ ꯇꯧꯖꯔꯁ
ꯍ ꯑ ꯑꯣ ꯍꯣꯏ ꯍꯣꯏ ꯑꯗꯨ ꯅꯪꯗꯤ ꯐ꯭ꯔꯤ ꯇꯥꯏꯝ ꯂꯩꯔꯗꯤ ꯀꯔꯤ ꯇꯧꯕ꯭ꯔꯣ ꯁꯨꯇꯤꯒꯨꯝꯕ ꯂꯩꯔꯗꯤ ꯀꯔꯤ ꯇꯧꯕ꯭ꯔꯣ
ꯑꯁ ꯇꯗꯤ ꯐꯤ ꯁꯥ ꯐꯤ ꯇꯕꯒꯨꯝꯕꯥ ꯕꯦꯛ ꯁꯥꯕꯒꯨꯝꯕ
ꯑꯣ ꯑꯣ ꯑꯁ ꯅꯪꯗꯤ ꯌꯥꯝ ꯇꯦꯂꯦꯟꯇꯦꯠ ꯑꯣꯏꯅꯦ ꯑꯗꯨꯗꯤ ꯐꯤꯁꯨ ꯇꯨꯕ ꯍꯩꯕ
ꯑꯩ ꯌꯥꯝ ꯇꯣꯜꯂꯤꯗ ꯑꯩꯈꯣꯏ ꯐꯅꯦꯛꯇ ꯁꯦꯠꯄ ꯌꯥꯕ
ꯐ꯭ꯔꯨꯏꯠ ꯃꯌꯥꯝꯗꯣ ꯇꯣꯞꯁꯀꯨꯝꯕꯀꯣ ꯑꯣ
ꯍꯥꯏꯔꯒ ꯁꯦꯡꯒꯥꯎ ꯃꯩꯇꯩꯒꯤ ꯁꯦꯡꯒꯧ ꯑꯗꯨꯒꯨꯝꯕ
ꯑꯣ ꯑꯩꯈꯣꯏꯒꯤ ꯀꯔꯤ ꯍꯥꯏꯁꯤꯔꯥ ꯄꯣꯠꯂꯨꯒꯨꯝꯕ ꯃꯤ ꯃꯩꯇꯩꯁꯤꯡꯅ ꯀꯩꯅꯣ ꯆꯠꯄ ꯑꯣ ꯑꯣ ꯑꯣ ꯑꯣ ꯑꯣ
ꯀꯥꯟꯗ ꯄꯦꯛ ꯌꯥ ꯃꯆꯥ ꯃꯆꯥ ꯌꯥꯝꯕꯗꯣ
ꯑꯉꯥꯡꯗꯤ ꯌꯥꯝ ꯇꯦꯂꯦꯟꯇꯦꯠ ꯑꯣꯏꯌꯦꯅꯦ ꯑꯗꯨꯗꯤ ꯅꯪ ꯅꯪ ꯑꯗꯨ ꯑꯣꯏꯔꯗꯤ ꯗꯤꯖꯥꯏꯅꯔ ꯑꯣꯏꯕ ꯍꯥꯏꯕ ꯌꯥꯒꯅꯤꯅꯦ ꯅꯪꯅ ꯐꯖꯅ ꯑꯃꯨꯛꯀ ꯑꯁꯤꯔꯣꯝꯗ ꯀꯩꯅꯣ ꯕ꯭ꯔꯁ ꯑꯞ ꯇꯧꯔꯗꯤ ꯅꯪꯒꯤ ꯏꯁꯀꯤꯜꯁꯇꯣ ꯀ꯭ꯔꯤꯦꯕꯥ ꯎꯝ ꯍꯧꯖꯤꯛꯀꯤ ꯑ ꯎꯝ ꯍꯧꯖꯤꯛꯀꯤ ꯀꯩꯅꯣ ꯑꯩꯈꯣꯏꯒꯤ ꯕꯣꯂꯤꯋꯨꯠꯇ ꯅꯨꯄꯤ ꯑꯃ ꯂꯩꯕꯅꯤꯅꯦ ꯃꯤ ꯈꯔ ꯄꯤꯛꯂꯒ ꯃꯥ ꯁꯦꯜꯐ ꯁꯦꯜꯐ ꯏꯁꯠꯅꯦꯕ ꯑꯗꯣ ꯃꯃꯤꯡꯗꯣ ꯇ꯭ꯌꯥꯒꯤ ꯍꯥꯏꯕ꯭ꯔꯥ ꯀꯩꯅꯣꯃ ꯍꯥꯏꯕꯅꯤꯅꯦ ꯃꯤ ꯈꯔ ꯄꯤꯛꯇꯛ ꯇꯧꯔꯒ ꯎꯝ
ꯃꯥꯒꯤ ꯗꯤꯖꯥꯏꯟ ꯖꯠ ꯖꯠ ꯁꯦꯝꯃꯒ ꯍꯦꯛꯇ ꯀꯩꯅꯣ ꯇꯧ
ꯑꯣ ꯍꯣ ꯑ ꯑꯥ ꯅꯦꯠꯒꯂꯥꯎ ꯑꯩꯈꯣꯏꯗꯁꯨ ꯆꯠꯈ꯭ꯔꯕꯅꯤꯅꯦ ꯃꯥꯗꯤ ꯆꯠꯂꯒ ꯀꯣ ꯌꯥꯝ ꯐꯥꯎꯈ꯭ꯔꯕꯅꯤꯅꯦ ꯏꯝ ꯆꯝꯅ ꯍꯧꯕ ꯅꯨꯄꯤꯅꯦꯕ ꯃꯥꯅ ꯑꯗꯨꯝ ꯇꯧꯔꯒ ꯌꯥꯝꯅ ꯄꯣꯄꯨꯂꯔ ꯑꯣꯏꯈꯝꯅꯤ ꯃꯥꯁ
ꯑꯁ ꯑꯩꯁꯨ ꯂꯥꯏ ꯇꯕ
ꯑꯩꯗꯤꯀꯣ ꯐꯤꯗꯤ ꯇꯨꯗꯤ ꯇꯨꯕ ꯍꯥꯏꯩ ꯏꯁꯥ ꯏꯁꯥ ꯒꯤ ꯂꯦꯗ ꯀꯣ ꯑꯩꯒꯤ ꯈꯛꯇ ꯑꯣꯏꯔꯁꯨ ꯑꯩꯅ ꯄꯦꯅꯤꯡꯕ ꯂꯩꯗꯅ ꯍꯥꯅꯤꯡ ꯄꯔꯤꯇ
ꯑꯥ
ꯍꯥꯞꯅꯉꯥꯏ ꯑꯩꯁꯨ ꯄꯥꯝꯗꯤ ꯄꯥꯝꯕꯅꯦ ꯐꯨꯔꯤ ꯇꯨꯕ ꯍꯩꯕꯁꯦ
ꯍꯩꯖꯤꯟꯕꯗꯤ ꯀꯥꯟꯅꯩꯌꯦ
ꯎꯝ ꯃꯦꯆꯤꯟꯗꯤ ꯂꯩꯌꯦ ꯑꯗꯨ ꯑꯩꯗꯤ ꯇꯨꯕꯁꯨ ꯇꯝꯗꯅꯕ ꯑꯗꯨꯕꯨ ꯐꯨꯔꯤꯠꯀꯨꯝꯕ ꯇꯥꯏꯕ ꯅꯠꯇ꯭ꯔꯒ ꯐꯨꯔꯤꯠꯀꯨꯝꯕ ꯈꯔ ꯂꯩꯗꯅ ꯀꯣ ꯁꯤꯦꯒꯥꯏꯕꯒꯨꯝꯕ ꯇꯧꯕꯗꯤ ꯑꯗꯨꯝ ꯈꯔ ꯈꯔꯗꯤ ꯇꯧꯋꯦ ꯑꯗꯨ ꯀꯛꯑꯒ ꯇꯨꯕꯗꯤ ꯍꯩꯇꯕ ꯑꯩꯁꯦ ꯑꯗꯨꯒ ꯇꯝꯒꯦ ꯍꯥꯏꯔꯁꯨ ꯃꯇꯝꯁꯦ ꯍꯧꯖꯤꯛꯇꯤ ꯀꯥꯏꯊꯣꯛꯄꯗꯤ ꯉꯝꯗꯕꯀꯣ ꯆꯍꯤ ꯑꯃ ꯑꯅꯤ ꯃꯇꯨꯡꯗꯗꯤ ꯌꯥꯒꯗ ꯑꯗꯨꯕꯨ ꯍꯧꯖꯤꯛ ꯍꯧꯖꯤꯛꯇꯤ ꯑꯩꯁꯨ ꯉꯝꯗꯕ
ꯍꯣꯏ ꯈꯪꯍꯧꯕꯗꯣ ꯌꯥꯝ ꯀꯥꯟꯅꯕꯅꯦ
ꯑꯣ ꯅꯪꯗꯤ ꯐꯨꯔꯤꯠ ꯌꯥꯝ ꯇꯨꯔꯒ ꯂꯩꯔꯝꯃꯅꯤꯅꯦ ꯑꯗꯨꯗꯤ ꯅꯪ ꯅꯪ ꯅ ꯁꯥꯥꯅ
ꯑꯗꯨꯝ ꯈꯔꯕꯨꯗꯤ ꯇꯨꯏ ꯑꯗꯣ ꯑꯩꯁꯨ ꯑꯗꯨꯝ ꯑꯃꯗꯨ ꯊꯕꯛ ꯆꯠꯄꯅꯤꯅ ꯃꯇꯝ ꯌꯥꯝ ꯐꯪꯗꯕ ꯍꯧꯥꯎꯗꯣ
ꯑ ꯑꯥ
ꯑꯩ ꯊꯕꯛꯇꯣꯂ ꯆꯠꯂꯨꯔꯅꯤ ꯑꯗꯨ ꯂꯥꯛꯑꯒ ꯇꯨꯕꯗꯨꯗꯤ ꯉꯝꯗꯦꯕ ꯋꯥꯏꯑꯦꯕ ꯍꯥꯏꯗꯤ ꯊꯕꯛꯇꯣ ꯋꯥꯅ ꯁꯨꯕꯒꯤ
ꯑꯥꯎ ꯑꯧ ꯁꯨꯇꯤꯒꯨꯝꯕ ꯅꯨꯃꯤꯠꯇꯨꯗꯤ ꯑꯗꯨꯝ ꯐꯝꯅꯔꯒ ꯇꯨꯕꯗꯤ ꯌꯥꯒꯅꯦꯕ
ꯃꯥꯥꯏꯅ ꯁꯨꯇꯤꯒꯨꯝꯕ ꯃꯇꯝꯗ ꯅꯠꯇ꯭ꯔꯗꯤ
ꯎꯝ ꯍꯣꯏ
ꯑꯁ ꯀꯥꯏꯒ ꯐꯤ ꯇ ꯄ ꯑꯃ ꯐꯥ ꯈꯥꯟꯗꯤ
ꯍꯣꯏ ꯎꯝ ꯇꯨꯕ ꯂꯣꯏꯗ꯭ꯔꯤ ꯐꯥꯎ
ꯍꯣꯏ ꯑꯗꯨꯝ ꯐꯝꯃꯒ ꯁꯦꯝꯅꯤꯡꯕꯗꯣ ꯍꯥꯏꯗꯤ ꯑꯩꯅ ꯑꯄꯥꯝꯕꯒꯤ ꯀꯩ ꯍꯥꯏꯅꯤ ꯗꯤꯖꯥꯏꯟꯗꯣ ꯇꯥꯗ꯭ꯔꯤꯐ ꯑꯗꯨꯝ ꯁꯤꯖꯤꯟꯅꯅꯤꯡꯕꯅꯦꯕ ꯃꯤꯆꯟꯗ
ꯅ ꯎ ꯇꯣꯞꯁ ꯇꯨꯕ ꯍꯥꯏꯔꯗꯤ ꯒꯥꯎꯟꯒꯨꯝꯕꯁꯨ ꯇꯨꯕ ꯍꯩꯔꯝꯒꯅꯤꯅꯦ ꯍꯥꯏꯔꯗꯤ ꯒꯥꯎꯟ ꯍꯥꯏꯕꯗꯤ ꯗ꯭ꯔꯦꯁ ꯑꯩꯈꯣꯏ ꯀꯔꯤ ꯐꯣꯔꯃꯦꯜ ꯄ꯭ꯔꯣꯒ꯭ꯔꯥꯝ ꯂꯤꯄ ꯌꯥꯕ
ꯑꯣ ꯑꯣ ꯑꯗꯨꯝꯕꯗꯣ ꯍꯣꯏꯗꯤ ꯑꯩꯗꯤꯀꯣ ꯀꯩꯅꯣ ꯇ ꯈꯛꯇ ꯀꯩꯅꯣ ꯇꯧꯕꯗ ꯉꯥꯏꯔꯤꯕ ꯀꯨꯏꯗꯣꯔꯤꯕ ꯁꯤꯖꯤꯟꯅꯕꯗꯣ
ꯎꯝ ꯎꯝ ꯎꯝ
ꯑꯗꯣ ꯇꯣꯞꯁꯀꯨꯝꯕ ꯑꯗꯒꯤ ꯍꯥꯏꯗꯤ ꯌꯨꯝꯗ ꯑꯗꯨꯝ ꯁꯦꯠꯅꯕ ꯐꯔꯤꯠ ꯑꯣꯏꯔꯣ ꯈꯣꯡꯒ꯭ꯔꯥ ꯑꯣꯏꯔꯣ ꯁꯝꯃꯔ ꯄꯦꯟ ꯁꯣꯍꯥꯏꯇꯤ ꯌꯨꯝꯗ ꯑꯗꯨꯝ ꯅꯨꯡꯉꯥꯏꯅ ꯁꯦꯂ ꯐ꯭ꯔꯤ ꯑꯣꯏꯅ ꯍꯥꯞꯄ ꯌꯥꯕ ꯑꯗꯨꯒꯨꯝꯕ ꯈꯛꯇ
ꯎꯝ
ꯀꯨꯝꯕ ꯑꯗꯨꯒ ꯑꯁꯤꯗ ꯔꯤꯖꯦꯛ ꯆꯠꯄ ꯈꯣꯠꯄ ꯃꯌꯥꯝ ꯂꯩꯅ ꯐꯤꯔ ꯐꯤꯔꯣꯜꯗꯁꯨ ꯑꯗꯨꯒꯨꯝꯕ ꯁꯦꯝꯗꯣꯛꯄꯒꯨꯝꯕ ꯑꯦꯕ꯭ꯔꯣꯏꯗ꯭ꯔꯤ ꯈꯔ ꯇꯧꯁꯟꯕꯒꯨꯝꯕ ꯑꯗꯨꯃꯥꯏꯅ ꯇꯧꯋ
ꯑꯣ ꯑꯣ ꯑꯦ ꯅꯪꯒꯤ ꯃꯦꯆꯤꯟꯗꯤ ꯀꯔꯤꯔꯣ ꯈꯣꯡꯅ ꯄꯦꯗꯜ ꯇꯧꯕꯗꯨꯔꯥ ꯅꯠꯇ꯭ꯔꯒ ꯈꯣꯡꯅ ꯇꯧꯕꯗꯨꯀꯣ ꯎꯝ ꯑꯗꯨꯅ ꯅꯨꯡꯉꯥꯏꯕ꯭ꯔꯥ ꯈꯣꯡꯅ ꯇꯧꯕꯗꯨꯅ ꯑꯃ ꯀꯝꯄꯦꯔ ꯇꯧꯔꯗꯤ
ꯈꯣꯟ ꯇꯃꯗꯨꯁꯨ ꯑꯗꯨꯝ ꯍꯦꯕꯤꯠꯇꯤ ꯑꯣꯏꯈ꯭ꯔꯦ ꯑꯗꯣ ꯑꯦꯂꯦꯛꯇ꯭ꯔꯤꯛꯀꯤꯗꯨꯗꯤ ꯍꯣꯡꯅ ꯆꯠꯇ꯭ꯔꯦꯅꯣ ꯀꯣ ꯑꯗꯨꯁꯨ ꯅꯨꯡꯉꯥꯏꯕꯅꯦ ꯑꯗꯣ ꯑꯗꯨꯗꯤ ꯑꯩ ꯄꯥꯏꯗ꯭ꯔꯤꯌꯦ ꯑꯃꯨꯔꯛꯇꯤ ꯀꯩꯅꯣ ꯇꯧꯈ꯭ꯔꯦ ꯍꯥꯏꯔꯦ ꯏꯁꯥꯅ ꯑꯦꯐꯣꯔꯠ ꯇꯧꯗ꯭ꯔꯤꯕ ꯂꯩꯇ꯭ꯔꯤꯕꯗꯨꯗꯤ
ꯑꯣ ꯑꯣ ꯑꯣ ꯑꯩꯗꯤ ꯈꯣꯡꯅ ꯇꯧꯕꯗꯣ ꯑꯗꯨ ꯈꯛꯇꯅꯦ ꯇꯧꯕ ꯍꯩꯕ ꯑꯩꯗꯤ ꯃꯦꯆꯤꯟꯒꯤꯁꯦ ꯃꯤꯅ ꯇꯧꯕꯗꯤ ꯎꯑꯦꯕ ꯑꯗꯣ ꯑꯩ ꯏꯁꯥꯃꯛꯅꯗꯤ ꯀꯔꯤꯁꯨ ꯄꯥꯏꯗ꯭ꯔꯤ ꯑꯗꯨ ꯑꯗꯨꯅꯗꯤ ꯄꯨꯊꯣꯛ ꯄꯨꯁꯤꯟꯗꯤ ꯅꯨꯡꯉꯥꯏꯅ ꯃꯥꯜꯂꯦ ꯌꯥꯡꯁꯨ ꯌꯥ ꯐꯥꯡꯕꯅꯤꯅꯀꯣ
ꯍꯣꯏ ꯌꯥꯡꯕꯅꯦ
ꯎꯝ
ꯑꯁ ꯅꯨꯡꯉꯥꯏ ꯅꯨꯡꯉꯥꯏꯕ ꯃꯌꯥꯝ ꯊꯣꯛꯈ꯭ꯔꯦꯗ ꯍꯧꯖꯤꯛꯇꯤ ꯃꯦꯆꯤꯟꯁꯨ
ꯍꯅꯦ ꯀꯣ ꯌꯥꯝꯅ ꯍꯣꯡꯅ ꯀꯩ ꯍꯥꯏꯁꯤꯔꯥ ꯑꯐ ꯑꯐꯕ ꯃꯦꯆꯤꯟ ꯍꯣꯡꯅꯁꯨ ꯐꯪꯕ ꯇꯥꯡꯕꯗꯤ ꯃꯥꯟꯕ ꯑꯗꯨꯕꯨ ꯍꯣꯡꯅꯗꯤ ꯑꯗꯨꯝ ꯐꯪꯕꯀꯣ
ꯐꯪꯉꯦ ꯕꯖꯥꯔꯗꯁꯨ ꯑꯩ ꯅꯍꯥꯟ ꯗ ꯆꯠꯂꯒ ꯍꯪꯉꯨꯕꯅꯦ ꯑꯁ ꯌꯥꯝ ꯍꯣꯡꯉꯦꯗ
ꯑꯣ
ꯏꯂꯦꯛꯇ꯭ꯔꯤꯛꯀꯤꯗꯨꯗꯤ ꯑꯗꯨꯝ ꯐꯣꯔꯇꯤꯟ ꯐꯤꯐꯇꯤꯟ ꯑꯗꯨ ꯑꯗꯨꯝ ꯂꯩꯌꯦ
ꯑꯣ ꯃꯩ ꯂꯥꯛꯇ꯭ꯔꯗꯤ ꯁꯤꯖꯤꯟꯅꯕ ꯌꯥꯗ꯭ꯔꯦꯅꯦ ꯑꯗꯨꯗꯤꯀꯣ
ꯍꯣꯏ ꯃꯣꯏꯗꯤ ꯃꯩ ꯂꯥꯛꯇ꯭ꯔꯗꯤ ꯎꯄꯥꯏ ꯂꯩꯇ꯭ꯔꯦ
ꯑꯣ
ꯑꯃꯔꯣꯝꯗ ꯍꯥꯏꯔꯗꯤ ꯈꯣꯡꯅ ꯆꯞꯅ ꯈ꯭ꯋꯥꯏ ꯕꯦꯁ ꯑꯣꯏꯕ
ꯕꯦꯁ ꯑꯣꯏꯕꯀꯣ ꯑꯗꯨꯅꯗꯤꯀꯣ ꯃꯩ ꯂꯥꯛꯑꯁꯨ ꯂꯥꯛꯇ꯭ꯔꯁꯨ ꯑꯗꯣ ꯉꯁꯤꯗꯤ ꯀꯔꯤ ꯀꯔꯤ ꯊꯕꯛ ꯂꯩ ꯉꯁꯤꯗꯤ
ꯉꯁꯤꯗꯤ ꯍꯣꯔꯦꯟ ꯅꯥꯏꯠ ꯗ꯭ꯌꯨꯇꯤ ꯆꯠꯇꯣꯏꯅꯦ ꯍꯧꯖꯤꯛꯕꯨꯨꯗꯤ ꯐ꯭ꯔꯤꯗ ꯑꯗꯨꯝ ꯂꯩꯌꯦ
ꯑꯣ ꯑꯣ ꯑꯣ ꯑꯣꯀꯦ
ꯑꯁꯣꯝꯗꯤ ꯑꯉꯥꯡ ꯆꯦꯟꯃꯤꯅ ꯑꯉꯥꯡꯅ ꯑꯗꯨꯝ ꯂꯩꯔꯦ
ꯑꯁ ꯑꯩꯗꯤ ꯑꯉꯥꯡ ꯑꯗꯨꯝ ꯆꯦꯜꯂꯒ ꯌꯨꯝꯗ ꯑꯗꯨꯝ ꯂꯩꯔꯦ ꯎꯄꯥꯏ ꯂꯩꯇ꯭ꯔꯦ ꯍꯥꯟꯅꯗꯤ
ꯗꯨꯗꯤ ꯌꯥꯗꯦꯅꯦ
ꯎꯝ ꯍꯥꯟꯅꯗꯤ ꯊꯕꯛ ꯇꯧꯔꯝꯕꯅꯦ ꯑꯗꯨꯕꯨ ꯑꯉꯥꯡ ꯅꯩꯕꯗꯤ ꯀꯔꯤ ꯍꯥꯏꯁꯤꯔꯥ ꯑꯗꯨꯝ ꯑꯉꯥꯡꯒ ꯑꯗꯨꯝ ꯁꯦꯟꯅꯔꯒ ꯂꯩꯔꯦ ꯔꯦ
ꯃꯥꯅꯦ ꯏꯃꯨꯡꯗ ꯃꯤ ꯂꯩꯇꯗꯤ ꯑꯁ ꯋꯥꯝꯅꯦ ꯑꯉꯥꯡ ꯁꯦꯟꯅꯕꯁꯨ
ꯍꯣꯏ ꯐ꯭ꯔꯤꯗꯁꯨ ꯊꯥꯗꯣꯛꯄ ꯌꯥꯗꯕ ꯑꯗꯨꯝ ꯀꯔꯤ ꯍꯥꯏꯁꯤꯔꯥ ꯀꯣꯟꯁ ꯇꯟ ꯏꯟꯁꯄꯦꯛꯁꯟ ꯇꯧꯗ꯭ꯔꯗꯤ ꯌꯥꯗꯦꯕ ꯉꯥꯏꯍꯥꯛ ꯂꯩꯔꯗꯤ ꯃꯣꯏ ꯃꯣꯏ ꯃꯁꯥ ꯑꯗꯨꯝ ꯈꯠꯅ ꯅꯔꯛꯀꯅꯤꯀꯣ ꯍꯣꯏ ꯅꯣꯏ ꯑꯍꯨꯝ ꯂꯩꯔꯒ ꯅꯠꯇ꯭ꯔꯒ ꯁꯥꯟꯅꯔꯑꯣ ꯍꯥꯏꯔꯁꯨ ꯑꯗꯨꯝ ꯎꯝ ꯉꯥꯏꯍꯥꯛ ꯂꯩꯗꯤ ꯈꯠꯅꯔꯛꯀꯅꯤ ꯑꯗꯨ ꯃꯍꯣꯏ ꯃꯅꯥꯛ ꯑꯗꯨꯝ ꯐꯝꯔꯒ ꯁꯦꯟꯅꯗ꯭ꯔꯗꯤ ꯌꯥꯗꯦꯕ ꯃꯣꯏꯁꯦ
ꯃꯥꯅꯦ ꯑꯁ ꯑꯉꯥꯡꯁꯨ ꯍꯥꯏꯗꯤ ꯌꯥꯝꯅ ꯁꯥꯊꯤꯕ ꯃꯇꯥꯡ ꯑꯣꯏꯔꯗꯤ ꯎꯝ ꯊꯤꯅꯗ꯭ꯔꯗꯤ ꯑꯁ ꯑꯁꯤꯗ ꯗ ꯁꯣꯛꯄꯒꯨꯝꯕ
ꯑꯥ ꯎꯝ ꯃꯥꯅꯦ ꯃꯥꯅꯦ ꯃꯤ ꯈꯔꯗꯤ ꯐꯖꯅ ꯌꯦꯡꯕꯤꯗꯕꯔ꯭ꯦꯏ ꯌꯦꯡꯕꯤꯗ꯭ꯔꯗꯤ ꯇꯨꯔꯒ ꯏ ꯊꯣꯛꯄꯒꯨꯝꯕꯀꯣ ꯌꯥꯝ ꯊꯤ ꯊꯤꯅ ꯑꯦꯛꯁꯤꯗꯦꯟ ꯇꯧꯕꯁꯨ ꯌꯥꯎꯋꯦꯕ
ꯃꯥꯅꯦ
ꯌꯥꯗꯦ ꯑꯉꯥꯡ ꯁꯦꯟꯅꯕꯁꯤꯁꯨ ꯌꯥꯝ ꯆꯦꯛꯁꯤꯟꯗ꯭ꯔꯗꯤ
ꯍꯣꯏ ꯐꯖꯅ ꯁꯦꯟꯅꯧꯑꯣ
ꯍꯣꯏ
ꯑꯉꯥꯡꯗꯤ ꯀꯌꯥ ꯁꯨꯔꯒꯦ
ꯑꯩꯗꯤ ꯑꯉꯥꯡ ꯑꯍꯨꯝ ꯁꯨꯔꯦ
ꯑꯣ
ꯑꯉꯥꯡ ꯑꯍꯨꯝ ꯁꯨꯔꯦ ꯑꯗꯨꯒꯤ ꯑꯍꯨꯝ ꯁꯦꯟꯅꯕꯁꯦ ꯐꯥꯒꯤꯗꯤ ꯅꯠꯇ꯭ꯔꯦ